ꯍꯜꯂꯣ ꯑꯥ ꯑꯥ ꯇꯥꯏꯀꯣ
ꯎꯝ ꯇꯥꯏ ꯇꯥꯏ
ꯑꯣ ꯀꯩꯗꯧꯔꯤꯕꯅꯣ ꯑꯩꯗꯤ ꯍꯧꯖꯤꯛꯁꯦ ꯍꯤꯞꯄꯤꯌꯦ
ꯏꯕꯥꯅꯤ ꯆꯞ ꯃꯥꯟꯅꯩꯩꯅ ꯑꯗꯨꯗꯤ
ꯑꯉꯥꯡ ꯍꯤꯞꯄꯅꯦꯅ ꯑꯩꯁꯨ ꯍꯤꯞꯄꯦ
ꯎꯝ ꯀꯔꯤ ꯃꯊꯦꯜ ꯆꯥꯔꯒꯦ
ꯑꯣ ꯉꯁꯤꯁꯦꯀꯣ ꯉꯥ ꯊꯣꯡꯕ ꯉꯔꯥꯡ ꯉꯔꯥꯡꯒꯤ ꯉꯥ ꯊꯣꯡꯕ ꯂꯦꯝꯕꯗꯣ ꯑꯗꯨ ꯑꯗꯨꯃꯨꯛ ꯆꯥꯏ
ꯑꯣ ꯑꯣ ꯑꯣ ꯍꯥꯎ ꯍꯥꯎꯕꯅꯦ ꯑꯗꯨꯒꯨꯝꯕꯗꯨꯅ ꯑꯩꯁꯦ ꯉꯁꯤ ꯊꯔꯣꯏ ꯏꯟꯖꯥꯡ ꯆꯥꯏ
ꯑꯁ ꯅꯣꯏꯅ ꯍꯦꯟꯅ ꯋꯥꯡꯂꯝꯃꯦꯅꯦ
ꯑꯁ ꯉꯁꯤꯒꯤ ꯊꯧꯔꯣꯏꯗꯣ ꯀꯩꯅꯣ ꯑꯥ ꯀꯩꯅꯣ ꯇꯧꯕꯗꯣ ꯑꯥ ꯈꯔ ꯊꯣꯡꯕꯗꯣ ꯀꯨꯏꯕꯩꯔ ꯈꯪꯗꯦ ꯀꯔꯤꯁꯨ ꯊꯣꯛꯇꯦ ꯀꯩꯅꯣ ꯇꯧꯕ ꯀꯥꯟꯗ ꯆꯨꯞꯄꯥ ꯌꯥꯗ꯭ꯔꯦ ꯍꯧꯖꯤꯛꯇꯣ ꯑꯗꯨꯒꯤ ꯀꯔꯤꯅꯣꯃꯅ ꯄꯤꯟꯅ ꯇꯧꯔꯒ ꯆꯥꯔꯦ ꯑꯗꯨꯝ
ꯍꯣꯏꯅꯦ ꯌꯥꯝꯅ ꯀꯨꯏꯅ ꯊꯣꯡꯔꯗꯤꯀꯣ ꯃꯥꯗꯨꯃꯥꯏꯟ ꯇꯧꯕꯅꯦ ꯀꯨꯏꯅ ꯊꯣꯡꯗ꯭ꯔꯁꯨ ꯑꯃꯨꯛꯀ ꯅꯝꯊꯤꯕꯀꯣ ꯆꯒꯠ ꯆꯒꯠ ꯇꯧꯕ ꯍꯣꯏ ꯑꯗꯨꯅꯦ ꯊꯔꯣꯏꯁꯤꯁꯨ ꯑꯁ ꯌꯥꯝꯅ ꯀꯩꯅꯣ ꯑꯃꯅꯦꯍꯦ
ꯍꯣꯏ
ꯍꯣꯏ ꯃꯇꯝ ꯆꯥꯅ ꯊꯣꯡꯗ꯭ꯔꯗꯤ ꯐꯔꯛ ꯌꯥꯝ ꯇꯥꯕꯅꯦ ꯊꯔꯣꯏꯁꯦ ꯅꯣꯏꯗꯤ ꯂꯩꯕ꯭ꯔꯥ ꯅꯠꯇ꯭ꯔꯒ ꯈꯨꯜꯂꯛꯄ꯭ꯔꯥ
ꯀꯩꯅꯣꯅꯦ ꯂꯩꯕꯅꯦ ꯑꯩꯈꯣꯏꯗꯤ ꯈꯨꯟ ꯈꯨꯟꯕꯒ ꯃꯐꯝ ꯂꯩꯇꯦꯗ ꯈꯨꯟꯅꯤꯡꯉꯥꯏꯒ
ꯑꯣ
ꯑꯥꯔꯣꯝꯗꯒꯤ ꯊꯥꯔꯛꯇ꯭ꯔꯗꯤꯀꯣ
ꯑꯣ
ꯎꯝ
ꯅꯣꯏ ꯃꯄꯥꯟꯗ ꯂꯩꯌꯦꯀꯣ
ꯑꯈꯣꯏꯔꯣ ꯃꯄꯥꯟꯗ ꯂꯩꯇꯦ
ꯑꯣ ꯑꯗꯨꯝ ꯇꯝꯄꯥꯛꯇ ꯂꯩꯀꯣ
ꯑꯥ ꯍꯣꯏ ꯇꯝꯄꯥꯛꯇ
ꯑꯩꯈꯣꯏꯒꯤꯅ ꯑꯦ ꯂꯧꯕꯨꯛꯇꯤ ꯃꯌꯥꯝ ꯂꯩꯌꯦꯕ
ꯑꯥꯎ
ꯑꯗꯨ ꯈꯨꯟꯕ ꯆꯠꯄꯗꯣ ꯉꯝꯗ꯭ꯔꯕ
ꯎꯝ ꯑꯩꯗꯤ ꯑꯗꯨꯒꯨꯝꯕꯗꯣ ꯆꯠꯅꯤꯡꯕꯅꯦ ꯑꯁꯤ ꯋꯥꯏꯁꯤꯗꯗꯤ ꯀꯣ ꯀꯩꯝ ꯂꯩꯇꯦ ꯑꯗꯨꯒꯨꯝꯕ ꯆꯠꯐꯝ
ꯑꯥ ꯁꯤꯗ ꯂꯥꯛꯑꯣ ꯊꯔꯣꯏ ꯈꯨꯅꯤꯡꯔꯗꯤ ꯃꯌꯥꯝ ꯂꯩꯌꯦ ꯆꯠꯄ ꯉꯝꯗꯕ ꯈꯛꯇꯅꯦ ꯎꯝ
ꯅꯣꯡꯃ ꯄ꯭ꯂꯥꯟ ꯇꯧꯔꯒ ꯂꯥꯛꯄ ꯇꯥꯔꯦ
ꯎꯝ
ꯑꯩꯗꯤ ꯆꯤꯡ ꯎꯝ
ꯍꯧꯖꯤꯛꯁꯦ ꯂꯧꯁꯦ ꯐꯖꯅ ꯈꯣꯏꯗꯕꯅꯤꯅ ꯏꯁꯤꯡ ꯈꯔ ꯂꯩꯌꯦ ꯑꯗꯨꯒ ꯈꯨꯟꯕꯒꯤꯁꯨ ꯃꯄꯝ ꯃꯐꯝꯁꯦ ꯃꯌꯥꯝ ꯂꯩꯌꯦꯕ ꯍꯣꯏ ꯑꯩꯈꯣꯏ ꯑꯁꯤꯋꯥꯏꯁꯦ
ꯎꯝ
ꯂꯩꯌꯦ ꯑꯗꯨꯕꯨ ꯏꯕ ꯏꯕ ꯏꯊꯟꯇ ꯆꯠꯒꯗꯧꯕꯁꯨ ꯐꯔꯛ ꯌꯥꯝ ꯇꯥꯕ
ꯑꯁ ꯑꯩ ꯂꯥꯛꯑꯒꯦ ꯆꯠꯃꯤꯟꯅꯅꯤꯡꯉꯥꯢ ꯑꯗꯨꯗꯤ
ꯍꯣꯏ ꯅꯣꯏꯒꯨꯝꯕ ꯅꯣꯏ ꯂꯥꯛꯔꯗꯤꯀꯣ ꯃꯤ ꯑꯅꯤ ꯑꯍꯨꯝ ꯆꯠꯄ ꯀꯥꯟꯗ ꯃꯌꯥꯝ ꯈꯨꯜꯂꯛꯔꯗꯧꯕꯅꯦ
ꯎꯝ
ꯏꯊꯟꯗ ꯑꯣꯏꯕꯗꯨꯗ ꯑꯩꯁꯨ ꯇꯜꯂꯦꯕ ꯂꯧꯕꯨꯛ ꯆꯠꯄꯁꯦ
ꯍꯣꯢ
ꯀꯅꯥ ꯀꯅꯥ ꯂꯩꯕ꯭ꯔꯣ ꯍꯧꯖꯤꯛꯇꯤ
ꯑꯩ ꯏꯊꯟꯗ ꯂꯩꯌꯦ ꯍꯨꯖꯤꯛ
ꯑꯣ
ꯎꯝ
ꯆꯤꯡꯒꯤ ꯊꯔꯣꯏꯁꯨ ꯍꯥꯎꯕꯅꯤꯅꯦ
ꯍꯣꯏ ꯍꯥꯎꯋꯦ ꯑꯗꯨ ꯑꯗꯨꯒ ꯆꯤꯡꯒꯤ ꯊꯔꯣꯏ ꯀꯩꯅꯣ ꯃꯀꯨ ꯈꯔꯥ ꯎꯝ ꯖꯤꯛ ꯖꯤꯛ ꯖꯤꯛ ꯖꯤꯛ ꯇꯧꯕꯗꯣ ꯆꯤꯡꯒꯤ ꯊꯔꯣꯏ ꯑꯇꯨꯝꯕꯗꯣ
ꯍꯣꯏ ꯍꯣꯏ ꯍꯣꯏ ꯈꯪꯉꯦ
ꯑꯗꯨ ꯍꯦꯟꯅ ꯍꯥꯎꯋꯦ ꯑꯩꯗꯤ
ꯎꯝ ꯃꯊꯨꯟ ꯁꯥꯡꯕꯗꯣꯀꯣ
ꯑꯍꯣꯏ ꯍꯣꯏ ꯑꯗꯣ
ꯑꯣ ꯑꯣ ꯍꯣꯏ ꯑꯗꯨꯅ ꯍꯥꯎꯕꯅꯦ
ꯎꯝ
ꯐꯖꯅ ꯊꯣꯡꯕ ꯀꯥꯟꯗ ꯇꯣ ꯃꯔꯛ ꯃꯔꯛꯇ ꯆꯥꯕ ꯐꯪꯉꯦ ꯑꯩꯈꯣꯏ ꯈꯨꯔꯥꯅꯀꯣ ꯍꯦꯛ ꯍꯦꯛ ꯇꯞꯒꯀꯣ ꯆꯤꯗꯒꯤꯅ ꯑꯗꯨꯝ ꯄꯨꯔꯛꯔꯗꯤ ꯑꯩꯈꯣꯏ ꯑꯗꯨꯝ ꯂꯣꯏꯅ ꯊꯣꯡꯔꯒ ꯆꯥꯃꯤꯟ ꯃꯣꯏꯅ ꯊꯣꯡꯕ ꯍꯩꯇꯕ
ꯑꯣ
ꯍꯦꯛꯇ ꯄꯨꯔꯛꯔꯒ ꯅꯪ ꯊꯣꯡꯉꯣ ꯍꯥꯏꯅ ꯍꯦ ꯍꯦꯛꯇ ꯄꯨꯔꯛꯑꯦ
ꯑꯦ ꯑꯦ ꯍꯦꯟꯁꯥꯡ ꯖꯥꯡ ꯊꯣꯡꯕ ꯍꯩꯕꯒꯤ ꯑꯣꯏꯔꯝꯅꯤ ꯑꯗꯨꯗꯤ
ꯈꯪꯗꯦ ꯍꯩꯕꯒꯤꯔꯥ ꯀꯔꯤꯒꯤꯔꯥ ꯃꯣꯏ ꯍꯩꯗꯦ ꯍꯥꯏꯕꯗꯨꯗ ꯄꯪꯊꯣꯡ ꯊꯣꯡꯕꯤꯔ ꯒ ꯑꯗꯨꯝ ꯍꯥꯎꯋꯦ ꯍꯥꯏ
ꯍꯩꯕꯒꯤꯅꯦ ꯀꯩꯅꯣ ꯑꯗꯨꯗꯤ
ꯈꯪꯗꯦ ꯊꯔꯣꯏꯗꯤ ꯈꯣꯏ ꯑꯩꯈꯣꯏ ꯏꯁꯥꯗ ꯌꯥꯝꯅ ꯐꯕ ꯀꯩꯅꯣꯅꯤꯅꯦ ꯊꯔꯣꯏꯁꯦꯀꯣ ꯎꯝ ꯑꯩꯈꯣꯏꯅ ꯆꯥꯕ ꯉꯝꯗꯕ ꯅꯠꯇ꯭ꯔꯒ ꯁꯦꯝꯕ ꯉꯝꯗꯕꯒꯤ ꯈꯛ
ꯍꯣꯏ ꯎꯝ ꯊꯔꯣꯏꯗꯤ ꯎꯝ ꯊꯔꯣꯏꯗꯤ ꯑꯩꯗꯤ ꯀꯛꯄꯗꯤ ꯇꯟꯗꯤ ꯇꯟꯂꯦ ꯊꯔꯣꯏꯁꯦ
ꯑꯗꯨꯅꯦ ꯑꯗꯨꯒꯤꯅꯦ ꯑꯩꯁꯨꯅꯦ ꯀꯛꯄ ꯇꯟꯕ ꯎꯝ ꯀꯟꯕꯨ ꯀꯟꯈ꯭ꯔꯥꯗꯤꯀꯣ ꯌꯥꯝꯅ ꯈꯣꯛꯄꯗꯣ ꯌꯥꯝ ꯋꯥꯕꯅꯦ
ꯎꯝ ꯑꯗꯨꯕꯨ ꯀꯩꯅꯣ ꯑꯥ ꯆꯤꯡꯗꯒꯤ ꯑꯃ ꯎꯝ ꯀꯩꯅꯣ ꯃꯊꯨꯟ ꯁꯥꯡꯕꯗꯣ
ꯎꯝ
ꯃꯠ ꯑꯥ ꯀꯩꯅꯣ ꯑꯗꯨꯗꯤ ꯈꯔꯥ ꯀꯛꯄ ꯅꯨꯡꯉꯥꯏ ꯑꯗꯨꯗꯤ ꯊꯥꯡꯅ
ꯑꯧ ꯊꯥꯡꯅ ꯌꯥꯟꯕꯅꯤꯅ ꯅꯨꯡꯉꯥꯏꯌꯦ ꯑꯗꯨꯗꯤ
ꯑꯗꯨꯗꯤ ꯈꯔ ꯀꯣꯝꯃꯦꯕ ꯑꯃꯗꯨꯗꯤ ꯑꯁ ꯃꯅꯤꯡꯂꯣꯝꯗ ꯀꯛ ꯒꯅꯤ ꯃꯃꯥꯡ ꯀꯛꯀꯅꯤ ꯑꯁ ꯊꯕꯛ ꯌꯥꯝ ꯆꯪꯉꯦꯗ ꯑꯃꯗꯨꯗꯤ
ꯍꯣꯏ ꯍꯣꯏ ꯑꯗꯨꯅꯦ ꯑꯁꯁꯦ ꯇꯝꯄꯥꯛꯀꯤ ꯀꯩꯅꯣꯅꯦ ꯇꯝꯄꯥꯛꯀꯤ ꯊꯔꯣꯏꯅꯦ ꯃꯅꯤꯡꯗ ꯀꯛꯄ ꯌꯥꯝ ꯋꯥꯕꯗꯣ
ꯎꯝ
ꯑꯥ ꯆꯤꯡꯗ ꯍꯧꯖꯤꯛ ꯀꯔꯤꯒ
ꯅꯪꯒꯤ ꯈꯣꯟꯇ ꯑꯣ ꯑꯣ ꯍꯧꯖꯤꯛ ꯇꯥꯏ ꯀꯔꯤ ꯍꯥꯏꯕ꯫
ꯎꯝ ꯎꯁꯣꯏꯒꯨꯝꯕꯗꯤ ꯑꯗꯨꯝ, ꯇꯥꯕ꯭ꯔꯥ?
ꯑꯣ ꯑꯣ ꯍꯧꯖꯤꯛ ꯇꯥꯏ꯫
ꯎꯝ ꯀꯩꯅꯣ ꯇꯧꯕ ꯅꯣꯡ ꯃꯪꯕꯩꯔ ꯈꯪꯗꯦ꯫
ꯑꯧ ꯑꯣ ꯎꯝ ꯎꯝ ꯅꯣꯡꯃꯪ
ꯎꯁꯣꯏꯒꯨꯝꯕ ꯑꯗꯨꯒꯨꯝꯕꯁꯨ ꯍꯥꯎꯕꯅꯤꯅꯦꯀꯣ ꯑꯗꯨꯒꯨꯝꯕ ꯃꯇꯝꯗꯤ ꯅꯣꯏꯗꯤ ꯌꯥꯝ ꯆꯥꯕ ꯐꯪꯉꯝꯒꯅꯤ ꯑꯗꯨꯗꯤ꯫
ꯎꯁꯣꯏꯁꯦ ꯆꯥꯕ ꯐꯪꯗꯦꯅꯦ꯫
ꯑꯁ
ꯑꯩꯈꯣꯏ ꯑꯩꯈꯣꯢ ꯑꯩꯈꯣꯏ ꯑꯁꯤꯗ, ꯎꯝ ꯈꯣꯏꯅ ꯊꯤꯗꯕ꯫
ꯑꯣ
ꯁꯦ ꯑꯩꯈꯣꯏ ꯃꯈꯥꯗꯗꯤ ꯂꯩꯌꯦ ꯍꯥꯎꯗꯦ ꯈꯔ ꯈꯥꯕꯀꯣ꯫
ꯎꯝ
ꯈꯥꯔꯒ ꯂꯩꯕꯗꯨꯗ ꯆꯥꯅꯤꯡꯗꯕ꯫ ꯈꯣꯏꯗꯤ ꯁꯦ ꯑꯥ ꯆꯤꯡꯔꯣꯝꯗꯒꯤꯅ ꯄꯨꯔꯛꯄ ꯈꯛꯇ ꯆꯥꯕ ꯐꯪꯕꯅꯦ꯫ ꯅꯠꯇ꯭ꯔꯗꯤ ꯆꯥꯕ ꯐꯪꯗꯦ꯫
ꯎꯝ
ꯎꯁꯣꯏꯗꯤ ꯌꯥꯝ ꯄꯥꯝꯕꯅꯦ ꯎꯁꯣꯏꯒ ꯊ꯭ꯔꯣꯏꯒ ꯒ ꯊꯣꯡꯕꯁꯨ ꯌꯥꯝ ꯍꯥꯎꯕꯅꯦ ꯎꯇꯤꯒꯨꯝꯕ ꯀꯣ꯫
ꯍꯣ ꯍꯣ ꯍꯣꯏ꯫
ꯎꯝ ꯅꯣꯡ ꯆꯨꯗꯦꯀꯣ ꯉꯁꯤꯗꯤ꯫
ꯉꯁꯥꯏ ꯑꯌꯨꯛꯇꯣ ꯑꯥ ꯈꯤꯛꯂꯤ ꯈꯤꯛꯂꯤ ꯆꯨꯋꯦ꯫ ꯑꯗꯨꯒ ꯈꯪꯗꯦ ꯍꯧꯖꯤꯛꯁꯦ ꯑꯗꯨꯝ ꯃꯪꯂꯒ ꯂꯩ꯫ ꯅꯣꯡꯗꯤ ꯀꯔꯤ ꯇꯧꯕ꯭ꯔꯥ ꯈꯪꯗꯦ ꯐꯤꯔꯣꯟ ꯁꯨ ꯁꯨꯕꯁꯨ ꯂꯣꯏꯅ ꯆꯣꯠꯂꯦ ꯀꯪꯗ꯭ꯔꯦ꯫
ꯍꯣꯏꯅꯦ ꯍꯟꯗꯛꯁꯦ ꯐꯤ ꯁꯨꯕ ꯌꯥꯗ꯭ꯔꯦ꯫ ꯀꯪꯕ ꯁꯨꯛꯉꯝ ꯉꯝꯗꯕꯒꯤ꯫
ꯎꯝ
ꯃꯅꯝ ꯅꯝꯊꯤꯌꯦ ꯀꯩꯅꯣ ꯃꯅꯝ ꯈꯔ ꯅꯨꯡꯉꯥꯏꯕ ꯍꯥꯞꯈ꯭ꯔꯗꯤ꯫ ꯈꯔ ꯐꯕꯀꯣ ꯑꯗꯨ ꯅꯠ ꯇ꯭ꯔꯗꯤ ꯌꯥꯝ ꯅꯝꯊꯤꯌꯦ ꯁꯨꯗꯕꯅ ꯐꯩ꯫
ꯑꯉꯥꯡꯁꯤꯡꯁꯨ ꯁꯀꯨꯜ ꯑꯥ ꯀꯩꯅꯣꯅꯦ꯫ ꯏꯁꯤꯡꯗ ꯑꯗꯨꯝ ꯁꯥꯟꯅꯔꯒ ꯃꯣꯏ ꯐꯤꯔꯣꯜꯗꯣ,
ꯑꯥꯎ
ꯍꯦꯛꯇ ꯆꯣꯠꯂ ꯄꯨꯔꯛꯑꯦ ꯑꯁ ꯏ ꯀꯥꯕꯁꯤꯗꯤ ꯆꯠꯀꯅꯨ ꯍꯥꯏꯔꯁꯨ ꯌꯥꯗꯕ ꯃꯣꯏꯁꯦꯀꯣ꯫
ꯍꯣꯏ ꯍꯣꯏ꯫ ꯑꯉꯥꯡꯒꯤ ꯃꯍꯧꯁꯥꯅꯦ ꯑꯗꯨꯗꯤ꯫
ꯎꯝ
ꯂꯩꯇ꯭ꯔꯦ ꯅꯣꯡ ꯆꯨꯕ ꯃꯇꯝꯗ ꯃꯣꯏꯅ ꯍꯔꯥꯎꯕ ꯍꯥꯏꯕꯗꯤ, ꯅꯣꯡ ꯃꯔꯛꯇꯨꯗ ꯏꯁꯤꯡ ꯈꯔ ꯈꯔ ꯂꯩꯕꯗꯣ ꯑꯗꯨꯗ ꯅꯦꯠ ꯂꯒꯀꯣ ꯃꯣꯏꯒꯤ ꯐꯤꯔꯣꯜ ꯐꯥꯖꯅ ꯃꯣꯠꯂꯒ ꯍꯦꯛ ꯍꯦꯛ ꯂꯥꯛꯄꯅꯤꯅꯦ ꯑꯉꯥꯡꯁꯤꯡꯁꯤꯁꯨ
ꯍꯣꯏ
ꯁꯥꯎꯅꯤꯡꯉꯦ ꯅꯣꯡ ꯆꯨꯕ ꯃꯇꯝꯗꯗꯤ ꯁꯥꯎꯅꯤꯡꯉꯦꯕ ꯀꯪ ꯀꯪꯕ ꯉꯌ ꯌꯥꯗꯕꯒ
ꯎꯝ ꯃꯣꯏꯒꯤ ꯕꯨꯠꯁꯇꯣ ꯍꯥꯞꯄꯅꯤ ꯑꯗꯨꯒ ꯅꯣꯡ ꯃꯔꯛꯇ ꯆꯠꯂꯒ ꯑꯦ
ꯎꯝ ꯎꯝ
ꯑꯩꯈꯣꯏ ꯁꯨꯕꯁꯨ ꯈꯔ ꯋꯥꯏꯗꯅ ꯃꯣꯏ ꯃꯣꯏ ꯐꯨꯔꯤꯠ ꯈꯣꯡꯒ꯭ꯔꯥꯎꯗ ꯆꯣꯡꯕꯗꯣ ꯑꯩꯈꯣꯏꯅ ꯑꯗꯨꯒꯤ ꯑꯩ ꯁꯤ ꯃꯔꯛ ꯃꯔꯛꯇ ꯍꯨꯟꯗꯣꯛꯄꯁꯨ ꯌꯥꯎꯕꯅꯦ ꯁꯨꯕ ꯉꯝꯗꯦ ꯀꯥꯏꯅ ꯇꯧꯔꯒ ꯀꯅꯥꯅ ꯑꯗꯨꯒꯨꯝꯕꯗꯣ ꯁꯨꯔꯒ ꯂꯩꯒꯦꯔꯥ ꯑꯩꯗꯤ ꯍꯦꯛ ꯍꯦꯛ ꯍꯨꯟꯗꯣꯛꯄꯅꯦ
ꯎꯝ ꯃꯣꯏꯗꯤ ꯈꯪꯗꯕꯅꯤꯅꯦ ꯑꯉꯥꯡ
ꯎꯝ
ꯏꯃꯥ ꯏꯃꯥ ꯈꯣꯏꯅ ꯏꯆꯦ ꯈꯣꯏꯅ ꯁꯨꯕꯤꯒꯅꯤ ꯍꯥꯏꯗꯅꯀꯣ ꯃꯣꯏꯗꯤ ꯑꯗꯨꯝ ꯏꯃꯣꯠ ꯃꯣꯠꯂꯒ ꯑꯗꯨꯝ ꯂꯥꯛꯄ ꯑꯩꯈꯣꯏ ꯁꯨꯒꯗꯧꯕ ꯃꯤꯁꯤꯡ ꯁꯤꯅ ꯌꯥꯝ ꯆꯩꯅꯤꯡꯕ
ꯎꯝ
ꯑꯉꯥꯡꯁꯤꯡꯁꯤꯁꯨ ꯐꯔꯛꯅꯦ
ꯍꯧꯖꯤꯛꯁꯨ ꯃꯣꯏ ꯎꯝ ꯄꯨꯡ ꯀꯌꯥꯗꯔꯣ ꯄꯨꯡ ꯑꯅꯤꯗ꯭ꯔꯥ ꯑꯍꯨꯝꯗ꯭ꯔꯥ ꯕꯣꯜ ꯁꯥꯟꯅꯕ ꯆꯠ ꯀꯅꯤ ꯀꯥꯏꯅ ꯐꯥꯖꯅ ꯍꯧꯔꯒ ꯂꯩꯕꯅꯤ ꯍꯧꯖꯤꯛꯁꯨ
ꯑꯣ ꯑꯣ ꯉꯁꯤꯗꯤ ꯁꯨꯇꯤꯅꯦ ꯑꯥ
ꯑꯗꯨꯒ ꯑꯥ ꯇꯤꯝ ꯑꯃꯃꯝ ꯇꯧꯔꯒ ꯀꯣ
ꯑꯥ
ꯕꯣꯜ ꯀꯩꯅꯣ ꯇꯧꯒꯅꯕꯅꯤ ꯍꯥꯏ ꯀꯅꯥꯅ ꯉꯝꯕ꯭ꯔꯥ ꯍꯥꯏꯅ ꯄꯩꯁꯥꯒ ꯈꯥꯏꯒꯠꯅꯔꯒ ꯇꯧꯋꯦ ꯍꯥꯏ ꯃꯣꯏꯗꯣ
ꯑꯁ ꯉꯁꯤꯁꯦ ꯁꯨꯇꯤꯅꯦ ꯍꯥꯏꯅ ꯇꯧꯕ ꯃꯥꯜꯂꯦꯀꯣ
ꯑꯉꯥꯡꯒꯤ ꯕꯦꯠꯅꯤꯅꯀꯣ
ꯍꯣꯏ
ꯅꯣꯏ ꯂꯩꯒꯗ꯭ꯔꯥ ꯅꯣꯏ ꯂꯩꯒꯗ꯭ꯔꯥ ꯌꯦꯡꯕ ꯂꯥꯛꯑꯣ ꯀꯥꯏꯅꯀꯣ ꯑꯗꯨ
ꯑꯣ ꯑꯣ ꯑꯣ ꯅꯨꯡꯁꯤꯌꯦꯗ
ꯎꯝ
ꯅꯣꯡ ꯅꯣꯡ ꯆꯨꯕ ꯀꯥꯟꯗ ꯕꯣꯜ ꯁꯥꯟꯅꯕꯁꯨ ꯅꯨꯡꯉꯥꯏꯕꯀꯣ
ꯎꯝ
ꯅꯣꯡ ꯈꯤꯛ ꯈꯤꯛ ꯂꯥꯎꯕ ꯅꯠꯇ꯭ꯔꯒ ꯅꯣꯡ ꯆꯨꯗ꯭ꯔꯥꯒ ꯁꯨꯝ ꯅꯣꯡꯁꯥ ꯊꯣꯛꯇꯕꯗꯨꯗ ꯕꯣꯜ ꯁꯥꯟꯅꯕꯗꯤ ꯌꯥꯝ ꯅꯨꯡꯉꯥꯏꯔꯅꯤ ꯉꯁꯤ ꯅꯨꯃꯤꯠꯁꯦ
ꯑꯥ ꯑꯗꯨꯒ ꯅꯨꯡꯁꯥ ꯀ꯭ꯔꯤꯛ ꯀ꯭ꯔꯤꯛ ꯂꯥꯛꯕ ꯀꯥꯟꯗꯁꯨꯅꯦ ꯃꯣꯏꯗꯤꯀꯣ ꯆꯠꯂꯦ ꯄꯨꯡ ꯕꯥꯔꯣ ꯑꯗꯨꯋꯥꯏꯗꯐꯥꯎ ꯆꯠꯂꯦꯕ ꯑꯩ ꯀꯧꯕ ꯉꯝꯗꯦꯀꯣ ꯃꯣꯏꯁꯦ
ꯍꯥ ꯍꯣꯏ
ꯆꯠꯀꯥꯅꯨꯀꯣ ꯀꯧꯁꯤꯟꯕꯤꯔꯦ ꯑꯃꯨꯛꯀꯥ ꯆꯦꯟꯊꯣꯛꯈ꯭ꯔꯥꯅꯤ ꯑꯩ ꯎꯒꯅꯤ ꯍꯥꯏꯔꯒ ꯂꯣꯠꯅ ꯂꯣꯟꯅ ꯑꯗꯨꯝ ꯆꯠꯄꯅꯦ ꯃꯣꯏ ꯃꯔꯛ ꯃꯔꯛꯇꯥꯗꯤ ꯐꯨꯗꯠꯄꯅꯦ ꯑꯩꯗꯤ ꯉꯝꯗꯦ
ꯁꯥꯟꯅꯅꯤꯡꯕ ꯀꯥꯟꯗ ꯎꯝ ꯁꯥꯟꯅꯅꯤꯡꯈ꯭ꯔꯥꯗꯤ ꯃꯣꯏꯗꯤ ꯀꯟꯇ꯭ꯔꯣꯜ ꯇꯧꯕ ꯔꯦꯞꯄ ꯉꯝꯗꯦꯗ ꯑꯉꯥꯡꯁꯤꯡꯁꯦ ꯅꯨꯡꯁꯥ ꯈꯪꯗꯦ ꯅꯣꯡ ꯈꯪꯗꯦ ꯑꯗꯨꯝ ꯁꯥꯟꯅꯅꯤꯡꯔꯗꯤꯀꯣ ꯑꯗꯨꯝ ꯇꯧꯕ ꯃꯥꯜꯂꯦ ꯃꯣꯏꯁꯦ ꯈꯣꯏꯁꯨ ꯇꯧꯔꯝꯒꯅꯤꯗ ꯑꯉꯥꯡ ꯑꯣꯏꯔꯤꯉꯩꯗ ꯈꯪꯗꯕꯒꯤ ꯑꯣꯏ ꯔꯝꯒꯥꯅꯤ ꯑꯩꯈꯣꯏꯁꯨ ꯑꯉꯥꯡ ꯑꯣꯏꯔꯤꯉꯩꯗ ꯇꯧꯔꯝꯒꯥꯅꯦꯕ
ꯍꯣꯏ ꯍꯣ ꯍꯣꯏ ꯕꯣꯜꯕꯨꯗꯤ ꯁꯥꯟꯅꯕ ꯈꯪꯗꯦꯀꯣ ꯑꯩ ꯑꯗꯣ ꯁꯥꯏꯀꯜꯒꯨꯝꯕꯗꯤ ꯊꯧꯕ ꯆꯠꯂꯦ ꯑꯗꯨꯒ ꯈꯣꯏ ꯎꯝ ꯑꯈꯣꯏꯔꯣꯝꯗ ꯄꯨꯈ꯭ꯔꯤ ꯂꯩꯌꯦꯕ
ꯑꯥ
ꯑꯩꯈꯣꯏ ꯒꯦꯠ ꯃꯅꯥꯛꯇꯥꯅ ꯈꯨꯟꯒꯤ ꯒꯦꯠ ꯃꯅꯥꯛꯇꯥ ꯀꯣ
ꯎꯝ ꯍꯝ ꯎꯝ
ꯑꯗꯨꯗ ꯄꯨꯈ꯭ꯔꯤ ꯏꯁꯤꯡꯗꯨꯗ ꯑꯥ ꯗꯨ ꯏꯔꯣꯏꯕ ꯑꯗꯨꯒꯨꯝꯕꯗꯤ ꯈꯪꯉꯦ ꯑꯗꯣ ꯕꯣꯜꯗꯤ ꯈꯪꯗꯦ
ꯎꯝ ꯑꯩꯈꯣꯏꯅ ꯑꯃꯨꯛꯀꯥ ꯕꯣꯜ ꯁꯥꯟꯅꯔꯛꯑꯦ ꯑꯉꯥꯡ ꯑꯣꯏꯔꯤꯉꯩꯗꯀꯣ
ꯑꯣ ꯑꯣ ꯑꯣ
ꯈꯨꯟ ꯃꯤ ꯅꯠꯇꯕ ꯑꯩꯈꯣꯏꯗꯤ ꯑꯩꯈꯣꯏꯒꯤ ꯑꯥ ꯀꯥꯔꯤ ꯍꯥꯏꯁꯤꯔꯥ ꯈꯣꯏ ꯏꯅꯦꯒꯤ ꯃꯆꯥꯒꯨꯝꯕ ꯑꯩꯈꯣꯏ ꯎꯝ ꯑꯩꯈꯣꯏ ꯏꯄꯨꯒꯤ ꯃꯆꯥ ꯈꯣꯏꯒꯨꯝꯕꯀꯣ
ꯎꯝ
ꯑꯗꯨꯝ ꯑꯩꯈꯣꯏ ꯏꯃꯨꯡꯒꯤ ꯃꯤ ꯉꯥꯛꯇꯥ ꯑꯣꯏꯕ ꯑꯗꯨꯃꯥꯏꯅ ꯁꯥꯟꯅꯔꯛꯂꯒ ꯑꯗꯨꯝ ꯂꯩꯕꯅꯦ ꯍꯥꯟꯅ
ꯑꯥ ꯑꯪ ꯎꯝ
ꯃꯔꯨꯞꯁꯦ ꯈꯨꯟꯗ ꯃꯔꯨꯞꯄꯨꯗꯤ ꯂꯩꯌꯦ ꯑꯗꯨ ꯑꯣꯏꯔꯁꯨ ꯑꯩꯈꯣꯏ ꯏꯃꯨꯡꯒꯤ ꯃꯤꯁꯦ ꯈꯔ ꯌꯥꯝꯕꯅꯤꯅ ꯑꯗꯨꯝ ꯑꯩꯈꯣꯏꯅ ꯑꯗꯨꯝ ꯁꯥꯟꯅꯕ
ꯅꯨꯡꯉꯥꯏꯔꯝꯒꯅꯤ ꯑꯗꯨꯁꯨ ꯑꯃꯔꯣꯝꯗ
ꯅꯨꯡꯉꯥꯏꯕꯅꯦ ꯍꯣꯏ
ꯎꯝ ꯕꯣꯜꯗꯤ ꯌꯧ ꯌꯦꯡꯗ꯭ꯔꯣ